ꯇꯥꯕ꯭ꯔꯣ
ꯍꯣꯏ ꯇꯔꯦ
ꯍꯜꯂꯣ
ꯍꯥꯏ
ꯍꯂꯣ
ꯍꯥꯕ꯭ꯔꯣ
ꯇꯥꯏꯌꯦ ꯇꯥꯏꯌꯦ
ꯅꯨꯡꯉꯥꯏꯇꯕꯁꯤꯅ ꯅꯤꯋꯠꯁꯤꯅ
ꯍꯜꯂꯣ
ꯍꯥꯏ
ꯑꯣ ꯀꯗꯧꯔꯤꯅꯣ
ꯈꯪꯗꯦ
ꯍꯜꯂꯣ
ꯀꯩꯗꯧꯔꯤꯅꯣ
ꯇꯧꯗꯦ ꯅꯪꯗꯤ
ꯑꯦ ꯑꯩꯁꯨ ꯀꯩꯁꯨ ꯇꯧꯗꯦꯗ ꯁꯨꯝ ꯐꯝꯃꯒ ꯂꯩꯌꯦ ꯃꯊꯛꯇ
ꯂꯣꯏꯔꯕꯣ
ꯐꯝꯃꯒ ꯂꯩꯌꯦ ꯏꯇꯣꯝꯇ
ꯋꯥꯉꯪꯕꯒ ꯌꯥꯗ꯭ꯔꯦꯗ ꯇꯥꯕ꯭ꯔꯣ ꯈꯔ ꯀꯟꯅ ꯉꯥꯡꯉꯨꯅꯦ ꯍꯜꯂꯣ ꯍꯜꯂꯣ ꯎꯝ ꯀꯩꯍꯤꯖꯥꯡ ꯆꯥꯕ꯭ꯔꯣ
ꯎꯝ
ꯑꯁ ꯅꯦꯋꯥꯛ ꯁꯤꯅ ꯀꯩꯖꯥꯡ ꯆꯕ꯭ꯔꯣ
ꯍꯥꯥ
ꯃꯇꯥꯔ ꯃꯇꯥꯔ
ꯁꯦꯡꯅ ꯇꯥꯗꯦꯅꯦ
ꯅꯪꯒꯤ ꯅꯦꯋꯥꯛꯅꯔ ꯑꯩꯒꯤ ꯅꯦꯋꯥꯛꯅꯔ ꯈꯪꯗꯦꯗ
ꯁꯦꯡꯅ ꯇꯥꯗꯌꯦ
ꯑꯗꯨꯗꯤ ꯇꯥꯔꯕꯣ
ꯑꯥ ꯉꯁꯤꯗꯤ ꯉꯥ ꯊꯣꯡꯕ ꯆꯥꯏ ꯉꯥ ꯊꯣꯡꯕ ꯆꯥꯏꯌꯦ
ꯉꯗꯤ ꯀꯔꯤ ꯀꯔꯤ ꯇꯒꯖꯤ ꯀꯝ
ꯑꯁ ꯅꯦꯠꯋꯥꯛꯁꯤꯅ ꯁꯦꯡꯅ ꯇꯥꯗꯕꯁꯤꯅ
ꯗꯤ ꯇꯕ꯭ꯔꯣ
ꯑꯥ
ꯑꯥ ꯍꯧꯖꯤꯛ ꯀꯅ ꯀꯔꯤ ꯀꯔꯤ ꯊꯕꯛ ꯇꯧꯔꯤꯒ ꯍꯥꯏꯕ
ꯑꯁ ꯑꯩꯗꯤ ꯑꯗꯨꯝ ꯂꯩꯌꯦꯗ ꯎꯝ ꯃꯔꯛ ꯃꯔꯛꯇ ꯁ꯭ꯀꯨꯜ ꯆꯠꯂꯦ
ꯍꯟꯗꯛ ꯏꯔꯥꯡꯁꯨ ꯇꯧꯔꯤꯕ ꯑꯗ
ꯍꯌꯦꯡ ꯂꯣꯏꯔꯅꯤ
ꯀꯥꯏꯅꯦꯗꯤꯗꯤ
ꯎꯝ ꯍꯌꯦꯡ ꯂꯣꯏꯈ꯭ꯔꯅꯤ ꯍꯌꯦꯡꯁꯦ ꯑꯩꯈꯣꯏꯁꯦ ꯏꯛꯖꯥꯝ ꯂꯣꯏꯔꯅꯤ ꯑꯗꯨꯒ ꯑꯗ ꯅꯨꯡꯁꯨꯅꯨꯡꯉꯥꯏ ꯇꯧꯅ ꯅꯣꯡꯆꯨꯗꯣ ꯃꯥꯂꯦ
ꯑꯥ ꯑꯗꯨꯗꯤ ꯅꯣꯡ ꯉꯁꯤ ꯑꯗꯨꯝ ꯆꯨꯕꯅꯦ ꯇꯁꯤꯗꯤ ꯐꯥꯏ
ꯅꯣꯡ ꯆꯨꯗꯧ ꯃꯥꯜꯂꯦ ꯀꯩꯅꯣ ꯑꯝ ꯅꯪꯗꯣ ꯀꯔꯤ ꯍꯤꯖꯥꯡ ꯆꯥꯏ ꯍꯥꯏꯕ
ꯃꯇꯥ ꯃꯠ ꯍꯣ
ꯍꯥ
ꯂꯣ
ꯖꯤꯁꯤ ꯇꯥꯗ꯭ꯔꯕꯣ
ꯇꯥꯗꯤꯌꯦ ꯀꯥꯟꯅ ꯉꯥꯡꯉꯣ ꯑꯍꯤ ꯍꯤ
ꯅꯨꯡꯗꯤꯒꯤꯗ꯭ꯔꯥ
ꯇꯥꯕ꯭ꯔ
ꯑ ꯇꯥꯏ ꯇꯥꯏ
ꯀꯩꯅꯣ ꯕꯦꯝꯕꯨ ꯁꯨꯠꯀ ꯃ ꯇꯧꯔ ꯆꯥꯔꯦ
ꯎꯝ ꯎꯝ ꯍꯥꯎꯏꯀꯣ
ꯑꯦ ꯍꯣꯏꯗꯤ ꯉꯥ ꯊꯣꯡꯕ ꯆꯥꯏ ꯉꯁꯤꯗꯤ
ꯎꯝ
ꯉꯁꯤꯗꯤ ꯀ꯭ꯔꯤ ꯀ꯭ꯔꯤ ꯊꯕꯛ ꯇꯧꯔꯒ ꯂꯩꯕ꯭ꯔꯣ
ꯇꯧꯗꯦꯗꯥ ꯉꯁꯤꯗꯤ ꯅꯣꯡ ꯆꯨꯃꯥꯟꯕꯒꯤ
ꯎꯝ
ꯅꯣꯏꯗ ꯅꯣꯡ ꯑꯗꯨꯝ ꯆꯨꯔꯒ ꯂꯩꯕ꯭ꯔꯣ
ꯎꯝ ꯍꯣꯏ ꯖꯨꯟ ꯗꯦꯠ ꯋꯥꯟꯗꯒꯤ ꯍꯧꯔꯒꯀꯣ ꯑꯗꯨꯝ ꯅꯣꯡ ꯆꯨꯕꯅꯦ ꯅꯣꯏꯗꯗꯤ ꯐꯕ꯭ꯔꯥ
ꯑꯗꯨꯗꯤ ꯊꯕꯛ ꯇꯧꯕ ꯌꯥꯔꯔꯣꯏꯅꯦ
ꯍꯣꯏ ꯊꯕꯛ ꯇꯧꯕ ꯌꯥꯗꯦ
ꯎꯝ ꯉꯥꯁꯤꯗꯣ
ꯍꯣꯏ
ꯇꯤꯜꯍꯥꯎ ꯇꯤꯜꯍꯥꯎ ꯊꯤꯕꯒꯤꯀꯣ ꯑꯗꯨꯝ ꯃꯥꯟꯅꯒ ꯂꯩꯌꯦ ꯂꯩ ꯌꯣꯟꯅꯕ ꯑꯗꯨꯝ ꯃꯜꯂꯒ ꯂꯩ ꯈ꯭ꯋꯥꯡ ꯐꯩ ꯅꯥꯈ꯭ꯔꯦ ꯃꯟ
ꯑꯝ ꯅꯪꯗꯤ ꯊꯕꯛ ꯌꯥꯝ ꯇꯧꯔꯝꯃꯤꯅꯦ ꯗꯨꯗꯤ
ꯑꯥꯏ ꯍꯥꯎꯖꯤꯛꯀꯥꯟꯗꯤ ꯇꯤꯜꯍꯧꯁꯨ ꯌꯥꯝ ꯍꯣꯡꯉꯤꯗ
ꯑꯗꯨꯗꯤ ꯀꯣ ꯎꯝ ꯀꯦꯖꯤ ꯑꯃꯒ ꯐꯤꯐꯇꯤ ꯍꯥꯏꯕꯅꯦ
ꯀꯩ ꯍꯥꯏꯕ ꯍꯥꯥ ꯍꯜꯂꯣ ꯂꯣ ꯍꯜꯂꯣ ꯍꯜꯂꯣ ꯇꯥꯕ꯭ꯔꯣ